ꯇꯥꯕ꯭ꯔꯣ
ꯎꯝ ꯇꯥꯏꯌꯦ
ꯑꯦ ꯐꯣꯟ ꯄꯥꯏꯈꯠꯂꯒ ꯈꯨꯝꯗ꯭ꯔꯗꯤ ꯀ꯭ꯔꯤꯒꯤꯔꯣ
ꯎꯝ ꯐꯣꯟ ꯂꯥꯛꯄ ꯈꯪꯗꯦꯍꯦ ꯍꯥꯏꯕꯗꯣ ꯅꯪ ꯇꯥꯍꯧꯗꯕꯩꯅꯦ
ꯇꯥꯍꯧꯗꯕ ꯖꯥꯠꯅꯤ ꯑꯗꯨ ꯈꯣꯡꯒꯅꯣꯍꯦ ꯑꯗꯨꯗꯤ ꯌꯥꯔꯣꯏ
ꯅꯣꯏꯒꯤ ꯈ꯭ꯔꯤꯁ ꯃꯥꯁ ꯀꯨꯝꯍꯩ ꯀꯃꯥꯏꯅ ꯇꯧꯕ꯭ꯔꯥ ꯍꯥꯏꯕꯅꯦ
ꯂꯣꯏꯁꯤꯟꯁꯦ
ꯐꯔꯦ ꯐꯔꯦ ꯂꯣꯏꯁꯜꯂꯁꯦ ꯁꯦꯡꯖꯨꯒꯤꯗ
ꯁꯤꯡꯖꯨꯗꯣ ꯍꯧꯖꯤꯛ ꯑꯃꯗꯣ ꯉꯧꯕꯅꯤꯅ ꯑꯗꯨ ꯅꯠꯇꯕ ꯍꯧꯖꯤꯛ ꯉꯁꯥꯏ ꯀꯩꯅꯣꯃ ꯀꯔꯤꯕ ꯐꯟꯅꯤ ꯕꯣꯏ ꯐꯟꯅꯤꯕꯣꯏ ꯍꯥꯏꯕꯒꯤ ꯃꯣꯏꯒꯤ ꯂꯩꯗꯅ ꯖꯣꯀꯔ ꯕꯣꯏꯗꯣ
ꯎꯝ ꯖꯣꯀꯔ ꯕꯣꯏ ꯍꯥꯏꯌꯣ ꯐꯟꯅꯤ ꯕꯣꯏꯗꯤ ꯅꯪꯅꯤ
ꯎꯝ ꯍꯣꯏꯅꯦ ꯖꯣꯀꯔ ꯕꯣꯏꯗꯣ ꯃꯣꯏꯒꯤ ꯆꯥꯔꯝ ꯑꯃ ꯂꯩꯕꯅꯤꯅꯦ
ꯎꯝ ꯍꯥꯏꯌꯣ
ꯃꯣꯏꯁꯦ ꯌꯦꯟꯁꯦ ꯌꯦꯟꯁꯦ ꯐꯥꯔꯁꯇ ꯂꯣꯀꯜ ꯂꯣꯀꯜ ꯌꯦꯟꯅꯤꯀꯣ
ꯑꯥ
ꯑꯃ ꯕꯣꯏꯂꯔ ꯕꯔꯣꯏꯂꯔ ꯒꯨꯝꯕ ꯅꯠꯇꯦꯀꯣ ꯀꯣꯂꯤꯌꯦꯟꯁꯦ ꯃꯣꯏꯁꯦ ꯐꯖꯅ ꯀꯛꯀꯅꯤ ꯁꯦꯡꯗꯣꯛꯀꯅꯤ ꯑꯩꯈꯣꯏ ꯅꯣꯔꯃꯦꯜ ꯁꯇꯥꯏꯜꯗ ꯑꯗꯨ ꯒꯥ ꯃꯣꯏꯁꯦ ꯐꯨꯠꯂꯅꯦꯕ
ꯑꯥ
ꯂꯣꯏꯅ ꯍꯥꯞꯀꯅꯤ ꯑꯗꯨꯒ ꯏꯁꯤꯡ ꯐꯨꯜꯂꯒ ꯏꯁꯤꯡ ꯁꯤꯡꯉꯥꯏ ꯌꯦꯟ ꯐꯨꯠꯂꯒ ꯃꯍꯤꯗꯨ ꯇꯣꯉꯥꯟꯅ ꯊꯝꯈ꯭ꯔꯅꯤ ꯑꯗꯨ ꯉꯁꯥꯏꯒꯤ ꯌꯦꯟꯗꯨ ꯂꯣꯏꯅꯃꯛ ꯀꯩꯅꯣ ꯇꯧꯔꯥꯒꯥ ꯁꯤꯒꯥꯏꯔꯒ ꯁꯔꯨꯗ ꯁꯔꯨꯁꯤꯡꯗꯨ ꯇꯣꯉꯥꯟꯅ ꯂꯧꯊꯣꯛꯈꯤꯕ ꯍꯧꯖꯤꯛ ꯃꯥꯥꯏ ꯃꯇꯣꯡꯁꯤꯡꯗꯣ ꯂꯣꯏꯅꯃꯛ ꯂꯧꯊꯣꯛꯂꯒꯥ ꯁꯤꯡꯖꯨ ꯁꯦꯝꯒꯅꯤ ꯐꯖꯅꯥ ꯃꯆꯥ ꯃꯆꯥ ꯁꯤꯒꯥꯏꯔꯒꯥ ꯃꯗꯨꯗꯥ ꯁꯤꯡ ꯍꯥꯛꯀꯥꯅꯤ ꯀꯟꯃꯥ ꯍꯧꯖꯤꯛ ꯑꯈꯣꯏ ꯀꯌꯤꯕꯥ ꯍꯪꯒꯥꯝ ꯃꯔꯨ ꯃꯥꯟꯕ ꯑꯃ ꯂꯩꯕꯗꯨ ꯀꯌꯤꯍꯥꯏꯕ ꯀꯥꯎ ꯈꯔ ꯃꯩꯇꯩꯂꯣꯟꯗꯥ
ꯊꫭꯏꯗꯤꯡ
ꯊꯣꯏꯗꯤꯡ ꯍꯣꯏ ꯊꯣꯏꯗꯤꯡ ꯑꯗꯨ ꯑꯗꯨꯗꯣ ꯈꯔꯥ ꯁꯨꯒꯥꯏꯔꯒꯥ ꯍꯥꯞꯀꯅꯤ ꯑꯗꯨꯒꯥ ꯑꯥ ꯁꯤꯡꯗꯤ ꯈꯔ ꯌꯥꯝꯅ ꯍꯥꯞꯄꯅꯤ ꯁꯤꯡꯒ ꯍꯧꯖꯤꯛ ꯆꯅꯝꯗꫭ ꯑꯗꯨ ꯍꯥꯞꯀꯅꯤ ꯑꯗꯨꯒ ꯃꯣꯔꯣꯛ ꯑꯁꯦ ꯃꯦꯠꯂꯒ ꯍꯥꯞꯈ꯭ꯔꯅꯤ ꯑꯗꯨꯒ ꯃꯅꯥ ꯈꯔ ꯐꯗꯤꯒꯣꯝꯒꯨꯝꯕ ꯍꯧꯖꯤꯛ ꯁꯤꯡꯒꯤ ꯃꯅꯥ ꯑꯃ ꯂꯩꯔꯗꯤꯗꯨ ꯍꯥꯞꯀꯅꯤ ꯑꯗꯨꯒ ꯑꯃ ꯀꯩꯅꯣꯝ ꯍꯥꯞꯄꯤ ꯃꯣꯏꯖꯨ ꯀ꯭ꯔꯤ ꯍꯥꯞꯄꯅꫭ ꯈꯪꯗꯦ ꯑꯗꯨꯗꯣ ꯍꯥꯞꯄꯒ ꯇꯣꯜꯂꯅꯤ ꯃꯣꯏꯖꯦ ꯊꯣꯏꯗꯤꯡ ꯍꯥꯞꯕꯁꯨ ꯀꯪꯍꯟꯗꯦꯀꫭ ꯃꯣꯏꯁꯦ ꯑꯗꯨꯝ ꯈꯔ ꯈꯔ ꯄꯣꯠꯅꯤ ꯑꯌꯥꯝꯅ ꯍꯥꯞꯇꯦꯀꯣ ꯁꯤꯡꯖꯨꯗ ꯍꯥꯞꯄꯒꯨꯝꯅ ꯑꯗꯨꯗꯣ ꯍꯥꯞꯄꯒ ꯇꯣꯠꯂꯒ ꯃꯗꯨꯗꯨꯅ ꯆꯗꯥꯏꯅꯦꯕ ꯆꯥꯛꯀ ꯑꯗꯣ ꯃꯗꯨꯗꯤ ꯑꯗꯨ ꯃꯍꯤ ꯂꯩꯇꯕꯅꯤꯅ ꯑꯥ ꯃꯍꯤ ꯉꯁꯥꯏꯒꯤ ꯐꯨꯠꯂꯝꯕꯗꯣ ꯃꯣꯏꯅ ꯑꯃꯨꯛꯀꯥ ꯑꯦꯛꯁꯇ꯭ꯔꯥꯒꯨꯝꯕ ꯀꯩꯅꯣꯝꯃ ꯑꯗꯨꯒ ꯇꯤꯜꯍꯧ ꯑꯁ ꯇꯤꯜ ꯇꯤꯜꯍꯧ ꯑꯃꯥ ꯍꯥꯞꯄꯒ ꯑꯃꯨꯛꯀ ꯐꯨꯠꯂꯒ ꯑꯗꯨꯗꯥꯁꯨ ꯁꯨꯞ ꯊꯥꯛꯂꯒ ꯑꯗꯨꯝ ꯁꯤꯡꯖꯨꯗꯨꯅ ꯆꯥꯕꯅꯦ ꯃꯣꯏꯁꯦ ꯑꯁ ꯍꯥꯎꯕꯅꯦ ꯑꯩꯁꯨ ꯑꯅꯤꯔꯛ ꯆꯥꯈ꯭ꯔꯦ
ꯈꯪꯇ ꯑꯩꯊꯤ ꯆꯥꯇ ꯆꯥꯕ ꯐꯪꯗ꯭ꯔꯤ ꯑꯃ ꯑꯗꯨ ꯅꯃꯥꯟꯅꯕꯗꯨꯅꯁꯨ ꯀꯔꯤꯅꯣ ꯑꯃ ꯍꯥꯏꯕꯅꯦ ꯑꯩꯉꯣꯟꯗ ꯈꯣꯏ ꯑꯆꯧꯕꯗꯣ
ꯑꯥ
ꯑꯗꯨꯒ ꯀꯔꯅꯣ ꯇꯔꯕꯣꯠꯇꯨꯒꯁꯨ ꯆꯥꯕꯗꯣ ꯍꯥꯎꯋꯦ ꯍꯥꯏ ꯀꯥꯡꯁꯣꯏ
ꯈꯣꯏ ꯑꯆꯩꯕꯗꫭ ꯍꯧꯖꯤꯛ ꯈꯣꯏꯃꯨꯕꯗ꯭ꯔꯣ
ꯈꯪꯗꯦ ꯃꯥꯅ ꯍꯥꯏꯕꯗꯣ ꯑꯩꯁꯨ ꯒ꯭ꯌꯥꯟ ꯇꯥꯗꯦ
ꯇꯔ꯭ꯕꯦꯠ ꯀꯥꯗꯤ ꯍꯥꯎꯔꯣꯏꯗꯥ
ꯈꯪꯗꯦ ꯃꯣꯏꯗꯤ ꯆꯥꯕ ꯃꯥꯜꯂꯦ ꯑꯗꯨꯃꯥꯏꯅ ꯆꯥꯏ ꯍꯥꯏꯌꯦ ꯑꯃꯥ ꯎꯝ ꯆꯥꯍꯥꯎ ꯃꯅꯝ ꯅꯝꯕꯗꯣ
ꯃꯣꯏꯗꯤ ꯗꯁꯀꯣꯁ ꯀꯌꯤꯕ ꯆꯤꯅꯤ ꯍꯥꯞꯄꯒ ꯊꯣꯡꯉꯣ ꯆꯝꯐꯨꯠ ꯆꯥꯔꯤꯅꯤꯅꯦ ꯃꯣꯏꯗꯤ
ꯎꯝ ꯍꯥꯏ ꯑꯗꯨ
ꯑꯩꯗꯤꯗꯣ ꯆꯤꯅꯤ ꯍꯥꯄꯗꯤ ꯄꯥꯝꯗꯦ
ꯑꯩꯁꯨ ꯆꯝꯐꯨꯠꯀꯨꯝꯕꯗꯤ ꯆꯤꯅꯤꯗꯤ ꯄꯥꯝꯗꯦꯗꯥ ꯑꯗꯨꯝ ꯃꯩꯇꯩꯈꯣꯏꯁꯨ ꯆꯥꯏ ꯑꯗꯨꯃꯥꯏꯅ ꯆꯤꯅꯤ ꯍꯥꯞꯄꯒ
ꯈꯪꯗꯗꯥ ꯆꯅꯤ ꯍꯥꯞꯄ ꯁꯨꯄꯥꯟ ꯄꯥꯟꯗꯗꯥ ꯀꯥꯏꯗꯒꯤ ꯆꯥꯛ ꯆꯥꯕꯗ ꯆꯤꯅꯤ ꯆꯥꯗꯕꯅꯦ ꯑꯉꯥꯡ ꯑꯅ ꯑꯩꯗꯤ ꯆꯤꯅꯤꯁꯨ ꯆꯥꯅꯤꯡꯗ꯭ꯔꯦ ꯑꯊꯨꯝꯕꯁꯤꯡꯁꯦ ꯍꯣꯏ ꯊꯨꯝꯕꯗꯤ ꯌꯥꯝ ꯆꯥꯅꯤꯡꯗꯤꯌꯦ ꯍꯧꯖꯤꯛ ꯆꯤꯅꯤꯗꯤ ꯆꯅꯤꯡ ꯍꯥ
ꯑꯊꯨꯝꯕꯗꯤ ꯌꯥꯝ ꯆꯥꯅꯤꯡꯉꯦ
ꯑꯗꯨꯒꯤꯅꯤ ꯅꯪ ꯅꯣꯏ ꯐꯠꯇ꯭ꯔꯤꯁꯦ
ꯑꯩꯗꯤ ꯂꯗꯨꯗꫭ ꯆꯅꯤꯡꯉ ꯑ
ꯎꯝ ꯅꯪ ꯑꯗꯨꯗꯤ ꯄꯨꯛ ꯆꯥꯎꯔꯝꯅꯤ ꯈꯪꯉꯦꯅꯪ
ꯑꯩ ꯄꯨꯛ ꯆꯥꯎꯔꯝꯒꯅꯤ ꯍꯥꯏꯕ
ꯎꯝ
ꯆꯥꯎꯗ꯭ꯔꯗꯤꯗꯤ ꯆꯥꯎꯗ꯭ꯔꯗꯤ ꯍꯥꯏꯌꯣꯅꯦ ꯆꯥꯎꯔꯗꯤ ꯑꯁ ꯌꯥꯝ ꯆꯥꯎꯕ ꯅꯠꯇꯔꯗꯤ ꯄꯤꯛꯄ ꯃꯥꯜꯂꯦ
ꯌꯥꯝ ꯄꯤꯛꯄꯁꯨ ꯅꯠꯇꯦ ꯑꯗꯨ ꯆꯥꯎꯔ ꯌꯥꯝ ꯆꯥꯎꯕꯗꯤ ꯑꯣꯏꯗꯦꯍ‌ꯦ ꯀꯔꯤ
ꯊꯦꯡꯅꯕ ꯀꯥꯟꯗ ꯌꯦꯡꯉꯒꯦ ꯃꯦꯖꯔꯃꯦꯟ ꯇꯧꯔꯒꯦ
ꯋꯥ ꯋꯥ ꯅꯉ‌ꯣꯟꯗꯩ
ꯂꯣꯏꯔ‌ꯦꯗꯅ ꯑꯦ ꯅꯪꯒꯤ ꯃꯦꯖꯔꯃꯦꯟ ꯇꯧꯔꯒꯦꯔ ꯑ ꯑꯥ ꯌꯥꯎꯔꯅꯤ ꯑꯩꯒꯤ ꯍꯦꯟꯅ ꯆꯥꯎ ꯑꯩꯗꯤ ꯀꯤ ꯂꯩꯔ ꯅꯪꯗꯤ ꯋꯥꯎ ꯋꯥꯎꯗꯤ ꯌꯥꯎ ꯂꯩꯔꯝꯃꯦꯅꯦ
ꯄꯥꯈꯠꯄ ꯑꯗꯨꯝ ꯑꯗꯨꯝ ꯄꯥꯈꯠꯂ ꯂꯩꯔꯗꯤꯅꯦ ꯌꯥꯔꯣꯏꯍꯦ ꯋꯥꯈꯟꯗꯣ ꯈꯔ ꯀꯔꯤꯕ ꯏꯆꯝ ꯆꯝꯅ ꯈꯜꯂꯣꯍꯦ ꯑꯁ ꯑꯁ
ꯎꯞ
ꯑꯁ ꯇꯧꯔꯦꯒ
ꯑꯩꯁꯨ ꯋꯥꯈꯜ ꯖꯠ ꯖꯠ ꯈꯟꯕ ꯃꯤꯅꯤꯅꯦ
ꯅꯪꯁꯨꯀꯣ
ꯑꯩꯁꯦ ꯋꯥꯈꯜ ꯖꯥꯠ ꯖꯥꯠ ꯈꯟꯕ ꯃꯤꯔꯣ
ꯎꯝ ꯖꯥꯠ ꯖꯥꯠ ꯈꯟꯕꯒꯤ ꯅꯠꯇ꯭ꯔꯣ ꯃꯤꯅ ꯏꯆꯝ ꯆꯝꯅ ꯍꯥꯏꯔꯒ ꯅꯪꯅ ꯑꯥ ꯌꯥꯎꯔ ꯂꯩꯔꯝꯃꯦ
ꯑꯁ
ꯑꯩ ꯄꯥꯏꯒꯅꯤ ꯍꯥꯏ ꯑꯩ ꯄꯥꯏꯒꯅꯤ ꯐꯥꯒꯅꯤꯗꯤ ꯍꯥꯏꯗ‌ꯦꯗꯅ
ꯑꯩ ꯌꯥꯝ ꯅꯣꯛꯅꯤꯡꯉꯦꯗꯀꯣ
ꯎꯝ
ꯇꯨꯝꯅꯤꯡꯕꯁꯨ ꯍꯧꯈ꯭ꯔꯦ ꯎꯁ ꯉꯔꯥꯡꯗꯣ ꯅꯪ ꯏꯕꯥꯟꯅꯤ ꯇꯨꯝꯃꯁꯦ ꯍꯥꯏꯔꯒ ꯒꯨꯠꯅꯥꯠ ꯍꯥꯏ ꯍꯥꯏꯅꯈ꯭ꯔꯦꯗꯅ
ꯑꯗꯨ ꯃꯇꯨꯡꯗ ꯑ ꯒ꯭ꯔꯨꯞꯇꯨꯒꯣ ꯑꯗꯨꯝ ꯃꯦꯁꯦꯁꯇꯣ ꯍꯟꯖꯤꯟ ꯍꯟꯖꯤꯟ ꯂꯥꯛꯄꯒꯤ ꯑꯩꯅ ꯆꯪꯉꯒꯀꯣ ꯇꯨꯝꯈꯔꯣ ꯊꯦꯡꯉꯦ ꯍꯥꯏꯔꯒ ꯇꯧꯕꯒ ꯑꯗꯨꯒ ꯀꯣꯜ ꯇꯧꯔꯛꯀꯦ ꯀꯣꯜ ꯇꯧꯔꯛꯀꯦ ꯑꯗꯨ ꯑꯩꯉꯣꯟꯗ ꯏꯔꯤꯇꯦꯠ ꯇꯧꯕꯗꯨ ꯅꯨꯄꯥ ꯑꯃ ꯈꯪꯕ꯭ꯔꯥ
ꯀꯅꯥ
ꯑꯥ ꯈꯪꯗꯦ ꯃꯃꯤꯡ ꯑꯩ ꯑꯗꯨ ꯅꯨꯄꯥꯒ ꯋꯥꯔꯤ ꯁꯥꯟꯅꯗ꯭ꯔꯦ ꯑꯃꯐꯥꯎ ꯑ ꯑꯩꯉꯣꯟꯗ ꯃꯦꯁꯦꯁꯇ‌ꯣ ꯂꯥꯛꯑꯦꯕꯀꯣ ꯀꯣꯜ ꯇꯧꯔꯛꯀꯦ ꯍꯥꯏꯌꯦ ꯑ ꯇꯧꯔꯛꯑꯅꯨ ꯍꯧꯖꯤꯛꯇꯤ ꯑꯩ ꯇꯨꯝꯅꯤꯡꯉꯦꯅ ꯍꯥꯏꯕ ꯑꯗꯣ ꯇꯦꯟ ꯃꯤꯅꯤꯠ ꯃꯤꯅꯤꯠ ꯇꯔꯥ ꯈꯛꯇꯁꯨ ꯇꯧꯕꯗ ꯅꯪ ꯑ ꯁꯤꯔꯒꯦꯔꯣ ꯍꯥꯏꯌꯦ ꯑꯩꯉꯣꯟꯗ ꯈꯪꯕ꯭ꯔꯥ
ꯑꯣꯀꯦ ꯍꯥꯏꯔꯛꯑꯣ
ꯑꯗꯨꯒ ꯑꯩꯅ ꯑꯩꯗꯤ ꯌꯥꯝ ꯇꯨꯝꯅꯤꯡꯉꯦ ꯊꯕꯛ ꯋꯥꯕꯒꯤ ꯇꯨꯝꯅꯤꯡꯉꯦ ꯍꯥꯏꯔꯒ ꯑꯩꯁꯨ ꯊꯕꯛ ꯁꯨꯗꯕꯒꯤ ꯇꯥꯏꯞꯇ ꯍꯥꯏꯌꯦ ꯑꯃꯨꯛꯀ
ꯑꯩꯗꯤ ꯑꯗꯨꯀꯣ ꯑꯗꯨꯃꯥꯏ ꯍꯥꯏꯌꯦ ꯑꯗꯨ ꯑꯣꯏꯔꯁꯨ
ꯃꯣꯏꯒꯤꯗꯤ ꯁꯛ ꯈꯪꯅꯗꯕꯤ ꯃꯋꯥꯒ ꯂꯩꯔꯦꯀꯣ
ꯍꯥꯥ
ꯃꯤꯒꯤꯗꯤ ꯁꯛ ꯃꯤꯒꯤꯗꯤ ꯁꯛ ꯈꯪꯅꯗꯕꯤ ꯃꯋꯥꯒ ꯂꯩꯔꯕ ꯃꯥꯜꯂꯦꯕ
ꯑꯁ ꯍꯩꯅꯗꯦꯍꯦ ꯑꯗꯨꯗꯒꯤꯗꯤ ꯎꯝ ꯀꯩꯕ ꯑꯩꯗꯣ ꯑꯩ ꯃꯤ ꯌꯥꯝꯅ ꯑꯗꯨꯝ ꯑꯩꯈꯣꯏ ꯐꯦꯃꯤꯂꯤ ꯃꯌꯥꯝꯗꯣ ꯂꯣꯏꯅ ꯇꯨꯝꯈ꯭ꯔꯦ ꯑꯗꯨꯅ ꯑꯩ ꯍꯧꯖꯤꯛꯇꯤ ꯋꯥꯔꯤ ꯁꯥꯟꯅꯔꯣꯏ ꯍꯌꯦꯡ ꯑꯣꯏꯅ ꯁꯥꯟꯅꯁꯦ ꯍꯥꯏꯕꯅꯦꯕ ꯑꯗꯨ ꯑꯣꯏꯔꯒꯁꯨꯀꯣ ꯑꯗꯨꯝ ꯃꯦꯁꯦꯁ ꯍꯟꯕꯤꯗꯕꯅꯤ ꯑꯗꯣ ꯑꯗꯨꯝ ꯇꯨꯡꯈ꯭ꯔꯦ ꯍꯩꯄꯥ ꯌꯥꯝ ꯁꯥꯕ
ꯅꯪꯒꯤ ꯋꯥꯆꯞꯀꯤ
ꯑꯗꯨ ꯑꯩ ꯂꯧꯊꯣꯛ ꯑꯁ ꯌꯥꯟ ꯂꯧꯊꯣꯛꯈ꯭ꯔꯒꯦ
ꯂꯧꯊꯣꯛꯈ꯭ꯔꯒꯦ ꯍꯥꯏ ꯐꯖꯩꯌꯦ ꯑꯗꯣ ꯍꯥꯞꯄꯣ
ꯑꯣꯊꯣꯛꯈ꯭ꯔꯒꯦ ꯑꯗꯨꯒ ꯑꯉꯥꯡ ꯑꯃꯁꯨ ꯂꯩꯑꯕꯀꯣ ꯑꯩꯅꯉꯣ ꯑꯉꯥꯡ ꯑꯣꯏꯕꯩ ꯋꯥ ꯀꯟꯅ ꯉꯥꯡꯅꯤꯡꯗꯔꯀꯕꯀꯣ ꯅꯨꯡꯇꯤꯒꯤꯅꯦ ꯎꯝ ꯀꯔꯤꯕ ꯅꯨꯡꯁꯤꯌꯦ ꯅꯨꯡꯁꯤꯌꯦ ꯉꯥꯛꯇ ꯍꯥꯏꯕꯀꯣ ꯅꯨꯡꯇꯤꯒꯤ ꯑꯗꯨꯒ ꯏꯆꯦꯁꯨ ꯀꯧꯕ ꯈꯕꯔꯥ ꯑꯁ ꯑꯗꯨꯝꯅꯦ ꯃꯦꯁꯦꯁ ꯊꯥꯔꯛꯑꯒ ꯏꯔꯤꯠ ꯇꯦꯠ ꯇꯧꯔꯂꯩ ꯀꯔꯤ ꯑꯉꯥꯡꯅꯣ ꯈꯪꯗꯦ
ꯅꯨꯄꯤ ꯃꯆꯥꯅꯤ ꯃꯤ ꯌꯥꯝ ꯂꯩꯀꯣ ꯂꯩꯇꯕ ꯁꯥꯔꯒ
ꯎꯝ ꯑ ꯑꯩꯅ ꯐꯖꯅ ꯍꯟꯗꯦꯗꯅ ꯑꯗꯨꯃꯥꯏꯅ ꯍꯥꯏꯗꯤ ꯑꯩꯅ ꯑꯉꯥꯡ ꯑꯣꯏꯕꯒꯤꯀꯣ ꯊꯤꯅ ꯉꯥꯡꯅꯤꯡꯗꯕꯀꯣ ꯍꯥꯏꯗꯤ ꯎꯝ ꯑꯩꯈꯣꯏꯗꯤ ꯐꯥꯒꯤ ꯇꯧꯅꯕꯅꯤꯗꯅ ꯃꯣꯏꯒꯗꯤ ꯋꯥꯔꯤ ꯁꯥꯟꯅꯗꯕ ꯃꯤꯅ ꯑꯗꯨꯝ ꯑꯩꯉꯣꯟꯗ ꯍꯟꯖꯤꯟꯅꯤꯡꯉꯦ ꯁꯨꯃꯥꯏ ꯉꯥꯡꯕꯗꯣ ꯌꯥꯝ ꯁꯥꯎꯅꯤꯡꯉꯦꯕ
ꯑꯩꯕꯨ ꯍꯣꯔꯦꯟ ꯀꯣꯏꯁꯦꯅ ꯍꯥꯏꯔꯤꯅꯦ ꯑꯩꯈꯣꯏ ꯃꯔꯨꯞꯀꯤ ꯏꯄꯥꯖ
ꯀꯗꯥꯥꯏꯗ
ꯀꯣꯏꯁ ꯍꯥꯏꯔꯦ ꯃꯣꯜꯗ ꯀꯣꯏꯁꯦ ꯍꯥꯏꯔꯤ ꯃꯨꯚꯤꯒ ꯕꯨꯛ ꯇꯧꯕꯔ ꯈꯪꯗꯦ ꯃꯥꯁꯦ
ꯌꯦꯡꯉꯣ ꯌꯦꯡꯉꯣ
ꯌꯦꯡꯕ ꯆꯠꯀꯦ
ꯅꯍꯥꯟ ꯅꯍꯥꯟꯗꯒꯤ ꯃꯥ ꯕꯨꯥꯎ ꯌꯦꯡꯅꯤꯡꯉꯦ ꯍꯥꯏꯔ ꯂꯩꯕꯅꯦꯕ ꯌꯦꯡꯕꯗ ꯑꯗꯨꯝ ꯊꯣꯛꯀꯦꯔꯥ ꯈꯪꯗꯦ ꯉꯁꯤꯗꯤ ꯎ ꯇꯤꯛꯀꯦꯠꯁꯨ ꯕꯨꯛ ꯇꯧꯔꯝꯃꯣꯏꯗ ꯇꯧꯔꯝꯕ ꯌꯥꯏ ꯇꯧꯔꯝꯗꯕ ꯌꯥꯏ
ꯍꯥ ꯃꯨꯕꯤ ꯌꯦꯒ ꯇꯨꯝ ꯊꯣꯛꯀꯦꯔꯥ ꯈꯪꯗꯦ ꯌꯥꯝ ꯍꯩꯅꯗꯦꯖꯦ
ꯃꯤꯅꯦ ꯑꯁ ꯑꯗꯣ ꯋꯥ ꯂꯩꯕ ꯃꯇꯝꯗꯗꯤ ꯌꯦꯡꯉꯣ ꯅꯨꯡꯊꯤꯟꯗ ꯀꯣꯊꯣꯛꯎꯈ꯭ꯔꯦ ꯑꯃꯨꯛꯀ ꯅꯨꯡꯗꯥꯡꯅ ꯀꯣꯊꯣꯛꯑꯗꯤ ꯍꯧꯖꯤꯛ ꯈꯗ꯭ꯔꯦꯗꯅ ꯍꯣꯔꯦꯟꯁꯦ ꯌꯦꯡꯕ ꯀꯥꯟꯗ ꯂꯥꯏꯒꯤ ꯑꯣꯏꯔꯗꯤ ꯐꯔꯦ ꯅꯠꯇ꯭ꯔꯒ ꯀꯃꯦꯗꯤꯒꯨꯝꯕ ꯈꯔ ꯅꯣꯛꯅꯤꯡꯕꯒꯤ ꯃꯨꯚꯤꯒꯨꯝꯕꯗꯤ ꯐꯔꯦ
ꯅꯪꯁꯨ ꯃꯔꯨꯞ ꯅꯨꯄꯤ ꯑꯣꯏꯔꯝꯃꯔꯣꯏꯗ ꯃꯔꯨꯞ ꯅꯨꯄꯤ ꯑꯣꯏꯔꯝ ꯃꯔꯣꯏꯗ
ꯑꯁ ꯌꯥꯝ ꯂꯩꯗ ꯑꯇꯣꯞꯄ ꯃꯤ ꯑꯅꯤ ꯑꯍꯨꯝꯗꯨꯁꯨ ꯄꯨꯟꯅ ꯑꯩꯈꯣꯏ ꯀꯣꯏꯔꯒ ꯀꯩꯅꯣꯃ ꯆꯥꯕ ꯆꯠꯁꯦꯅ ꯍꯥꯏ ꯂꯩꯌꯦ ꯃꯔꯨꯞꯁꯤꯡꯕꯨ
ꯎꯝ ꯆꯠꯂꯣ ꯆꯠꯂꯣ
ꯑꯗꯣ ꯍꯣꯏ ꯃꯦꯝꯣꯏ ꯊꯕꯛ ꯇꯧꯗ꯭ꯔꯤꯕꯅꯤꯅ ꯄꯩꯁꯥꯁꯦ ꯑꯗꯨꯝ ꯈꯔ ꯈꯔ ꯈꯥꯏꯒꯅꯤꯅ ꯆꯠꯂꯅꯤ
ꯎꯝ
ꯎꯝꯝ ꯎꯝ ꯊꯕꯛ ꯇꯧꯈ꯭ꯔꯗꯤ ꯀꯅꯥꯈꯪ ꯑꯦꯚ꯭ꯔꯤ ꯃꯟ ꯑꯦꯚ꯭ꯔꯤ ꯃꯟ ꯅꯠꯇ꯭ꯔꯁꯨ ꯃꯔꯛ ꯃꯔꯛꯇꯗ ꯑꯗꯨꯝ ꯇ꯭ꯔꯤꯠꯇꯤ ꯇꯧꯕ ꯌꯥꯅꯤꯅ ꯃꯔꯨꯞꯁꯤꯡꯁꯦ
ꯎꯝ ꯎꯝ ꯎꯝ ꯇꯧꯋꯣ ꯇꯧꯋꯣ
ꯃꯗꯨꯒꯤꯗꯤ ꯌꯥꯗ꯭ꯔꯤꯍꯦ ꯍꯧꯖꯤꯛ ꯌꯥꯗ꯭ꯔꯤ ꯗꯤꯚꯤ ꯆꯠꯂꯦ ꯉꯁꯤ ꯍꯦꯜꯃꯦꯠ ꯃꯥꯡꯕꯒ ꯑꯁ ꯏꯀꯥꯔꯦꯕꯣ
ꯍꯥ
ꯉꯁꯤ ꯍꯦꯜꯃꯦꯠ ꯃꯥꯡꯈ꯭ꯔꯦꯅ ꯉꯁꯥꯏ ꯍꯥꯏꯅ ꯍꯥꯏꯕꯗꯣ
ꯑꯥ
ꯉꯁꯤ ꯗꯤꯐꯤꯠ ꯆꯠꯂꯦ ꯂꯩꯌꯦ ꯉꯁꯤ ꯄꯩꯁꯥ ꯈꯔ ꯆꯪꯉꯦꯅ ꯂꯩꯔꯒ ꯂꯤꯃꯤꯠꯇ ꯑꯃꯨꯛ ꯆꯠꯈ꯭ꯔꯦꯕ ꯂꯤꯁꯤꯡ ꯑꯃ ꯆꯥꯝꯃꯉꯥ
ꯑꯣ
ꯑꯩꯅ ꯏ ꯀꯥꯕꯁꯤꯕꯁꯤ ꯀꯃꯥꯏꯅ ꯃꯤ ꯑꯍꯦꯟ ꯁꯤꯗꯤ ꯑꯍꯦꯟꯕꯁꯨ ꯅꯠꯇꯦ ꯃꯤꯅꯤ ꯌꯨꯁ ꯁꯤꯖꯤꯟꯅꯔ ꯂꯩꯕꯗꯨꯕꯨ ꯕꯖꯥꯔꯗꯩ ꯀꯃꯥꯏꯅ ꯂꯧꯕꯔ ꯚꯥꯏ
ꯑꯗꯨ ꯅꯣꯏ ꯀꯔꯤ ꯊꯃꯝ ꯀꯩꯒꯤ ꯊꯝꯃꯝꯕ꯭ꯔꯣ
ꯑꯩꯁꯨ ꯀꯨꯏꯔꯣꯅ ꯊꯝꯃꯝꯕꯅꯤꯅꯦ ꯑꯦꯠꯃꯤꯁꯟ ꯇꯧꯔ ꯊꯣꯛꯀꯗꯕꯗ ꯑꯣꯏꯅ ꯑꯣꯐꯤꯁꯇ ꯄꯨꯁꯤꯟꯅꯤꯡꯗꯕꯒꯤ
ꯎꯝ ꯑꯗꯨꯛ ꯃꯤ ꯌꯥꯝ ꯂꯩꯕ ꯃꯐꯝꯗꯨꯕꯨ ꯀꯅꯥꯅ ꯊꯝꯍꯧ ꯍꯥꯏꯕ ꯅꯪꯅ ꯄꯪꯕ
ꯍꯟꯗꯛꯇꯤ ꯁꯨꯊ ꯊꯝꯃꯔꯣꯏ ꯌꯥꯝꯈꯤ ꯋꯥꯔꯁꯨ ꯈꯨꯠꯇꯦꯛꯑꯁꯨ ꯊꯝꯃꯔꯣꯏ
ꯎꯝ ꯑꯗꯨꯞ ꯄꯨꯔ ꯆꯠꯂꯣ
ꯑꯗꯨꯝ ꯄꯨꯔꯥ ꯆꯠꯀꯅꯤ ꯍꯟꯗꯛꯇꯤ
ꯑꯗꯨ ꯑꯗꯨꯅꯦ
ꯑꯁ ꯉꯁꯥꯏꯒꯤꯗꯕꯣ ꯁꯤ ꯁꯤ ꯇꯤ ꯚꯤꯗꯤ ꯂꯩꯔꯝꯒꯅꯦꯕꯣ ꯀꯅꯥꯅ ꯎꯔꯥꯟꯕ꯭ꯔ ꯍꯥꯏꯕꯗꯣ
ꯎꯝ
ꯁꯔꯣꯛ ꯂꯝꯕꯤ ꯃꯔꯛꯇꯅꯤꯅ ꯍꯟꯗꯛꯇꯤ ꯒꯨꯍꯥꯇꯤ ꯁꯤꯇꯤ ꯑꯃꯗꯗꯤ ꯇꯤꯚꯤ ꯌꯥꯝꯃꯦꯗꯅ ꯂꯧꯒꯤ ꯍꯨꯔꯥꯟꯈꯤꯕ ꯃꯤꯗꯣ ꯑꯁ ꯏ ꯀꯔꯥꯗꯤ
ꯍꯨꯝ ꯏ ꯀꯥꯔꯗꯤ ꯍꯦ
ꯑꯥ
ꯑ ꯇꯨꯝꯅꯤꯡꯉꯦ ꯀꯃꯥꯏꯅ ꯇꯧꯕ꯭ꯔꯥ
ꯑꯥ
ꯋꯥꯏꯌꯦ ꯑꯩꯁꯦ ꯄꯣꯊꯥꯕꯗꯤ ꯌꯥꯝ ꯌꯥꯔꯕꯅꯤꯗ ꯑꯩꯁꯦ ꯌꯥꯝ ꯋꯥꯈ꯭ꯔꯕꯅꯦ
ꯋꯥꯈ꯭ꯔꯦ ꯍꯥꯏꯕꯗꯤ ꯑꯗꯨꯝ ꯌꯨꯝꯗ ꯂꯩꯔꯒ ꯀꯣ ꯆꯠꯊꯣꯛꯇꯕꯤꯗ ꯄꯣꯊꯥꯕ ꯑꯩꯅ ꯑꯗꯨꯝ ꯀꯨꯏꯔꯦ ꯀꯩꯅꯣ ꯌꯨꯝꯗ ꯂꯩꯇꯕ ꯌꯥꯝ ꯀꯨꯏꯔꯦ
ꯄꯣꯊꯥꯔꯁꯤꯕ
ꯑꯩꯅ ꯍꯥꯏꯕ ꯑꯃ ꯅꯪꯅ ꯍꯥꯏꯕ ꯑꯃ
ꯀꯔꯤ ꯍꯥꯏꯕꯅꯣ ꯅꯪꯕꫭ
ꯎꯝ ꯀꯩꯁꯨ ꯅꯠꯇꯦ ꯍꯣꯏ ꯁꯤ ꯁꯤ ꯂꯣꯏꯔꯗꯤ ꯑꯗꯨꯝ ꯂꯩꯈ꯭ꯔꯁꯦ
ꯇꯥꯗꯕ ꯑꯩꯗꯣ ꯀꯩꯅꯝꯃ ꯇꯧꯕ ꯑꯩꯒꯤ ꯚꯂꯣꯗ ꯊꯣꯛꯈꯤꯕ ꯑꯩꯩꯅꯣ ꯐꯣꯟ ꯍꯥꯏꯇꯥꯔꯦ
ꯐꯩꯌꯦ ꯐꯩꯌꯦ ꯇꯥꯗꯁꯨꯣ ꯌꯔꯦ
ꯏꯁ ꯇꯧꯔꯦꯍꯦ
ꯇꯥꯗ꯭ꯔꯥꯁꯨꯨ ꯌꯥꯔꯦ ꯌꯥꯔꯦ
ꯎꯝ
ꯐꯣꯟ ꯁꯥꯗꯕ꯭ꯔꯥ ꯅꯣꯏꯒꯤꯗꯤ
ꯍꯥꯏꯌꯦꯅ ꯑꯁ